ꯍꯜꯂꯣ ꯍꯜꯂꯣ ꯏꯇꯥꯎ
ꯍꯥꯎ
ꯅꯨꯡꯉꯥꯏꯔꯤꯕ꯭ꯔꯣ ꯏꯇꯥꯎ
ꯅꯨꯪꯉꯥꯏꯔꯤꯌꯦ ꯊꯥ ꯊꯣꯛꯑꯦ ꯑꯃꯨꯕꯤ
ꯍꯥꯥ
ꯊꯥ ꯊꯣꯛꯑꯦ
ꯊꯥ ꯊꯣꯛꯑꯦ
ꯎꯝ
ꯀꯩꯅꯣ ꯃꯝꯃꯕ꯭ꯔꯣ
ꯃꯝꯗ꯭ꯔꯤ ꯑꯗꯣ ꯊꯥꯊꯣꯛꯑꯦ ꯐꯖ ꯁꯦꯡꯅ ꯊꯣꯛꯑꯦ
ꯏꯁꯁ ꯌꯥꯏꯍꯦ ꯉꯁꯤꯗꯤ ꯈꯔ ꯀ꯭ꯂꯤꯌꯥꯔ ꯑꯣꯏꯕ꯭ꯔꯥ
ꯀꯂꯤꯌꯥꯔ ꯑꯣꯏ
ꯑꯩꯗꯤ ꯃꯄꯥꯟꯕꯨ ꯊꯣꯛꯇ꯭ꯔꯤꯅꯦ
ꯃꯁꯤ ꯊꯥꯖꯤ ꯎꯝ ꯈꯔꯗꯤ ꯄꯤꯛꯏ ꯆꯥꯎꯕ ꯈꯔ ꯋꯥꯠꯂꯤ
ꯆꯥꯎꯈ ꯅꯨꯔꯥꯛ ꯈ ꯊꯥꯡꯈ꯭ꯔꯗꯤ ꯌꯦꯡꯉꯨꯛ ꯊꯥꯗꯣ
ꯅꯨꯔꯥꯁꯨ ꯈꯔ ꯊꯥꯡꯉꯦꯕ
ꯅꯨꯔꯥ ꯈꯔ ꯊꯥꯡꯉꯦ
ꯎꯝ ꯃꯁꯤ ꯀꯨꯆꯨ ꯀꯨꯃꯦꯜ ꯏꯁꯦꯡ ꯁꯦꯡꯗꯦꯅꯦ ꯑꯁꯤꯒꯤꯒꯤ ꯊꯥꯁꯦ
ꯎꯝ ꯁꯦꯡꯗ꯭ꯔꯗꯤ ꯇꯛꯊꯣꯛꯇꯣꯅꯦ ꯈꯔ ꯆꯥꯊꯣꯛ ꯈꯣꯠꯇꯣꯛꯇꯅ ꯈꯔ ꯇꯧꯗꯣꯅꯤꯅꯦ
ꯑꯦꯁ ꯐꯒꯤ ꯃꯊꯛꯇ ꯇꯨꯝꯕꯩ ꯈꯨꯅꯨꯡꯉꯥꯏ ꯍꯥꯏꯁꯤꯗꯤ ꯐꯃꯨꯡ ꯅꯥꯎꯆꯥꯥ ꯑꯩꯈꯣꯏꯅꯤꯁꯤ ꯇꯨꯝꯃꯤ ꯉꯁꯥꯏ ꯐ ꯑꯁ ꯅꯨꯈ ꯁꯥꯒꯂꯒꯅꯤ ꯀꯨꯃꯩꯅꯦ ꯍꯧꯖꯤꯛꯇꯤ ꯁꯥꯗ꯭ꯔꯦ ꯃꯤꯀꯥ ꯊꯣꯛꯇ꯭ꯔꯦ
ꯀꯧꯔꯤꯅꯣ ꯍꯥꯏꯁꯤꯕꯨ ꯄꯨꯡꯁꯤꯕꯨ ꯀꯌꯥ ꯇꯥꯔꯝꯃꯣ
ꯅꯪꯖꯨ ꯏꯕꯨꯡꯣ ꯄꯨꯡ ꯇꯔꯦꯠ ꯍꯦꯜꯂꯕꯅꯤꯅꯦ
ꯀꯥ ꯃꯅꯨꯡꯗꯩ ꯊꯣꯛꯇ꯭ꯔꯦ ꯑꯩꯗꯤ ꯉꯥꯜꯂꯤꯕ ꯈꯛꯇ ꯃꯥꯜꯂꯦꯅ
ꯃꯅꯨꯡ ꯇꯨꯝꯕ ꯁꯥꯃꯟꯕꯩ ꯑꯩꯗꯤ ꯃꯊꯛꯇ ꯇꯨꯝꯃꯦꯕ ꯀꯌꯥꯝ ꯅꯨꯡꯉꯥꯏꯈ꯭ꯔꯦ
ꯇꯥꯗ꯭ꯔꯦ
ꯌꯥꯗꯦꯍꯦ ꯭ꯒ꯭ꯌꯥꯟꯒ ꯆꯥꯗ꯭ꯔꯦ ꯆꯥꯗ꯭ꯔꯦ ꯇꯧꯔꯤꯁꯦ
ꯇꯥꯡ ꯀꯌꯥꯗꯅꯣ
ꯊꯔꯇꯤ
ꯍꯟꯗꯛ ꯊꯥꯔꯇꯤ ꯋꯥꯟ ꯁꯥꯒꯨꯝ ꯇꯧꯗꯥꯏꯅꯦ
ꯑꯥ ꯊꯥꯔꯇꯤ ꯋꯥꯟꯗꯨꯕ ꯁꯟꯗꯦꯁꯨ ꯇꯥꯏ ꯑꯦꯛꯖꯥꯝꯁꯨ ꯂꯩꯌꯦꯕ ꯁꯟꯗꯦꯗ
ꯃꯣꯏꯗꯨ ꯔꯨꯇꯤꯟ ꯁꯦꯔꯥꯟ ꯇꯨꯔꯥꯟ ꯄꯤꯔꯛꯄ ꯑꯣꯏꯔꯝꯅꯤꯗ
ꯑꯁ ꯅꯠꯇꯦꯕꯨ ꯕꯦꯔꯥꯅꯤ ꯑꯌꯨꯛ ꯐꯥꯔꯁ ꯇꯥꯏꯝꯅꯤ ꯅꯥꯕ ꯁꯟꯗꯦꯗ ꯑꯦꯛꯖꯥꯝ ꯍꯥꯏ
ꯑꯗꯨꯅꯦ ꯍꯥꯏꯖꯦ ꯁꯟꯗꯦꯗ ꯑꯦꯛꯖꯥꯝ ꯍꯥꯏꯁꯦ ꯑꯍꯥꯟꯕꯅꯦ ꯑꯩꯁꯨ ꯊꯦꯡꯅꯩꯁꯦ
ꯕꯦꯔꯥꯅꯤ ꯑꯗꯨ ꯅꯨꯃꯤꯠꯇꯨꯗ ꯑꯃꯨꯛꯁꯨ ꯀꯥꯛꯇ꯭ꯔꯤꯌꯦ
ꯀꯩꯗꯧꯕꯩ
ꯀꯩꯅꯣ ꯀꯩꯗꯧꯕꯩ ꯌꯦ ꯍꯦꯛꯇ ꯄꯪꯀꯛ ꯀꯛ ꯌꯥꯕ꯭ꯔꯣ
ꯀꯔꯤꯅꯣ ꯍꯥꯏꯖꯤꯕꯣ ꯇꯤꯀꯦꯠꯁꯤ ꯊꯛ ꯇꯛ ꯀꯛꯇꯣꯅꯤꯅꯦ
ꯑꯩꯈꯣꯏ ꯃꯥꯑꯒꯁꯨ ꯋꯥꯔꯤ ꯑꯝꯇ ꯐꯖꯅ ꯁꯥꯟꯅꯔꯒ ꯀꯛꯇ꯭ꯔꯗꯤ
ꯍꯥꯥ
ꯑꯩꯈꯣꯏ ꯃꯥꯒ ꯋꯥꯔꯤ ꯑꯗ ꯐꯖꯅ ꯁꯥꯟꯅꯔꯒ ꯀꯛꯇ꯭ꯔꯗꯤ ꯌꯥꯔꯣꯏꯕ
ꯑꯩꯗꯤ ꯈꯨꯗꯛꯇ ꯐꯣꯟ ꯇꯧꯔꯤꯂꯦ ꯑꯗꯨꯝ ꯈꯨꯗꯛꯇ ꯄꯩꯁꯥ ꯊꯥꯍꯜꯂꯛꯏꯅꯦ
ꯅꯣꯏꯅ ꯑꯃꯨꯛ ꯄꯩꯁꯥ ꯄꯥꯏꯅ
ꯀꯔꯥꯏꯗꯩꯅꯣꯗ ꯑꯣꯖꯥ ꯇꯤꯀꯦꯟ ꯄꯩꯁꯥ ꯄꯥꯏ ꯃꯤꯗꯨꯗꯤ ꯄꯩꯁꯥꯗꯣ ꯑꯩꯅ ꯈꯔ ꯂꯩꯒꯤ ꯈꯪꯕ꯫
ꯃꯥꯅ ꯇꯤꯀꯦꯠ ꯀꯛꯑꯝꯗꯥꯏ ꯍꯥꯏꯕ꯫ ꯔꯣ ꯊꯥꯔꯛꯑꯒꯦ ꯍꯥꯏꯔꯝꯕ ꯑꯗꯨꯒꯤ ꯍꯣ ꯑꯥꯖꯨ ꯐꯔꯦ ꯗꯨꯗꯤ ꯑꯩꯁꯨ ꯑ ꯇꯧꯔꯛꯑꯒꯦ ꯅ ꯈꯤꯀꯦꯠꯗꯨ ꯈꯔ ꯍꯣꯡꯕ ꯅꯨꯡꯉꯥꯏ ꯌꯦꯡꯕ ꯍꯥꯏꯇꯥꯔꯦ
ꯄꯨꯟꯅ ꯊꯣꯛ ꯌꯥꯕꯗꯨ ꯅꯪꯅ ꯍꯥꯊꯨ ꯍꯥꯊꯨ ꯀꯦꯟꯗꯤ ꯑꯣꯏꯖꯨ ꯑꯣꯏꯔꯣꯏꯗꯕ ꯃꯤꯗꯨꯒ ꯊꯣꯡꯃꯤꯟꯅ ꯑꯣꯏꯖꯨ ꯑꯣꯏꯔꯣꯏꯗꯕ ꯃꯊꯣꯡ ꯃꯔꯝ ꯈꯪꯗꯅ ꯃꯤꯗꯨꯒ ꯊꯣꯡꯃꯤꯟꯅꯧꯋꯣ ꯅ ꯅꯪꯅ ꯍꯥꯏ ꯃꯤ
ꯂꯩꯎꯨꯡ ꯀꯝ ꯁꯥꯔꯦꯗ ꯏꯁꯥꯖꯦ ꯆꯤꯕꯦ ꯆꯤꯕꯦ ꯁꯨꯝ ꯊꯧꯔ ꯂꯩꯕꯖꯤꯗ ꯏꯁꯥꯗꯣ ꯀꯩ ꯍꯥꯏꯅꯤ ꯌꯥꯝ ꯂꯣꯜꯂꯤ ꯑꯣꯏꯔꯒ ꯏꯊꯟꯇ ꯑꯈꯣꯏꯒꯤ ꯍꯥ
ꯀꯦꯟꯗꯤꯕꯨ
ꯀꯪꯗꯦ ꯎ ꯌꯥꯌꯦ ꯈꯔ ꯀꯩꯅꯣ ꯇꯧꯔꯅ ꯑꯁ ꯁꯤꯗꯤ ꯌꯨꯝꯗ ꯁꯔ ꯊꯨ ꯆꯠꯔꯧꯗ ꯌꯥꯔꯣꯏ ꯈꯜꯂꯥꯕ
ꯀꯦꯟꯗꯤ ꯒꯥꯏꯅ ꯃꯊꯣꯡ ꯃꯔꯣꯝ ꯍꯪꯕ ꯃꯤ ꯅꯠꯇꯦ
ꯉꯁꯤ ꯑꯗꯨꯝ ꯍꯣꯔꯦꯟ ꯑꯁꯤ ꯏꯪꯗꯔꯒ ꯍꯧꯖꯤꯛ ꯋꯥꯥꯏ ꯑꯗꯨꯝ ꯆꯠꯌ ꯄꯣꯠꯇꯨꯕꯣ
ꯑꯗꯨꯅꯦ ꯍꯥꯏꯖꯦ ꯏꯁ ꯅꯪꯍꯥꯎꯔꯣꯏꯗꯧ ꯁꯥꯗꯅ
ꯀꯩ ꯀꯩꯅꯣ ꯂꯩꯔ ꯆꯠꯀꯤꯝꯅꯤ ꯃꯥꯏ ꯅꯨꯄꯤꯅ ꯗꯨ ꯂꯩꯔꯣꯑꯣ ꯑꯗꯨ ꯂꯩꯔꯣꯑꯣ ꯅ
ꯍ ꯀꯩ ꯀꯩ ꯂꯩꯒꯔꯤꯕ ꯃꯥꯏ ꯑꯦꯀꯥꯎ ꯌꯣꯟꯊꯣꯒꯔꯦ ꯗ
ꯌꯣꯟꯊꯣꯒꯔꯅ
ꯇꯦꯟ ꯀꯦ ꯗ
ꯇꯦꯟꯒ ꯇꯦꯟꯒ ꯇꯣꯍꯟꯗꯔꯦ ꯀꯗ
ꯌꯥ ꯌꯥ ꯀ ꯀꯩꯌꯥꯗ ꯇꯦꯟꯒ ꯀꯌꯥ
ꯇꯦꯟꯒ ꯇꯔꯥꯒ ꯆꯅꯤꯗ
ꯍ ꯆꯅꯤꯗꯨꯅ ꯐꯔꯔꯥ ꯑꯍ
ꯌꯥꯅꯤꯗꯨꯅ ꯕꯔꯥ ꯆꯅꯤꯗꯨꯖꯨ ꯊꯥꯔꯛꯇ꯭ꯔꯦ ꯍꯥꯏꯍꯧꯕꯅꯦ ꯇꯔꯥꯗꯨ ꯊꯥꯔꯛꯑꯒ ꯆꯅꯤꯗꯨ ꯊꯥꯔꯛꯇꯕꯩ ꯂꯩꯍꯧꯕꯅꯦ꯫
ꯊꯥꯔꯣꯏ ꯊꯥꯔꯣꯏ ꯀꯥꯎ ꯑꯣꯏ ꯋꯥꯗ ꯃꯥ ꯄ ꯂ ꯆ ꯈꯜꯂ
ꯎꯝ ꯂꯣꯟꯣꯟꯅ ꯀꯌꯥꯅꯣ ꯀꯌꯥꯅ ꯍ ꯌꯥꯏ
ꯀꯥꯏꯅ ꯂꯩꯦ ꯇꯣ ꯌ ꯋꯥꯂ ꯆ ꯂ ꯆꯛꯀꯗꯣꯏꯅꯤ ꯃꯗꯨ ꯉꯥꯡꯗꯣ ꯈꯥꯡꯉꯦ ꯍꯥꯏꯗꯤ
ꯎꯝ ꯊꯪꯗꯦ ꯅꯥꯕ ꯀꯩꯅꯣꯃꯨꯒꯤ ꯃꯔꯟ ꯃꯊꯨꯝ ꯌꯣꯟꯊꯣꯛꯀꯗꯕꯗꯤ ꯂꯩꯇꯦ ꯅꯠꯇ꯭ꯔꯦ ꯀꯩꯅꯣ ꯁꯀꯟ ꯌꯣꯟꯈꯔꯦ ꯁꯤꯦꯜ ꯋꯥꯔꯃ ꯁꯤꯔꯖ ꯋꯥꯉꯔꯦ
ꯆꯀꯅꯤ ꯃꯪ꯭ꯔꯥ
ꯀꯣꯏꯂ ꯀꯟꯅꯣ ꯁꯤꯔꯖꯅꯤꯒ꯭ꯔ
ꯀꯔꯤ ꯏ ꯋꯥꯔꯤꯣꯜꯂꯤꯕꯗꯨ
ꯃꯔꯤꯒꯩ ꯆꯃꯥꯗ꯭ꯔ ꯀꯦꯩꯅꯣ
ꯌ ꯋꯥꯟ ꯃꯥꯗꯤ ꯃꯥ ꯃꯥꯇꯁ
ꯑꯩꯅ ꯌꯣꯜꯂꯤꯅꯦ ꯀꯔꯥꯏꯗ
ꯀꯅꯥ ꯌꯣꯜꯂꯤꯕ ꯅꯪꯅꯦ
ꯈꯪꯗꯦ ꯑꯁꯤ ꯆꯥꯟꯗꯤꯒ꯭ꯔ ꯃꯅꯨꯡꯗ ꯅꯨꯄꯥ ꯃꯥꯗ ꯂꯧ ꯂꯥꯛꯑꯦ ꯑꯁ ꯄꯩꯁꯥꯗꯣ ꯀꯦꯟꯗꯤꯅ ꯂꯤꯁꯤꯡ ꯃꯉꯥꯗ ꯂꯩꯌꯦ ꯁꯀꯟꯗꯣ
ꯍꯥꯥ
ꯑꯗꯩꯗꯤ ꯑꯩꯅ ꯁꯣꯝ ꯃꯔꯤ ꯃꯔꯤ ꯆꯝꯃꯉꯥ ꯂꯩꯦ ꯌꯣꯟꯊꯣꯛꯏ
ꯁꯤ ꯌꯥꯏꯌꯦꯦ
ꯌꯥꯗ꯭ꯔꯣ ꯄꯉꯥꯏꯁꯤ ꯂꯩ ꯀꯔꯤꯗꯣ ꯑꯇꯥꯡꯕꯅꯤ ꯈꯣꯠꯄꯅꯤ ꯀꯥꯏꯝꯗ ꯅꯨꯄꯥꯔꯁꯨ ꯅꯨꯄꯥꯗꯨꯁꯨ ꯅꯨꯄꯥꯗꯨꯁꯨ ꯐ꯭ꯂꯤꯞꯀꯥꯔꯠ ꯑꯃꯋꯥꯗ ꯀꯩꯝ ꯐꯒꯠꯇꯕ ꯈꯪꯗꯦ ꯑꯍꯨꯝꯗ ꯈꯪꯗꯦ ꯑꯩꯅ ꯒꯥꯔꯤ ꯁꯥꯏꯀꯜꯒꯤ ꯕꯤꯜ ꯅꯣꯡꯗꯤ ꯂꯩꯇꯦ ꯑꯗꯨ ꯇꯗꯔ ꯁꯥꯏꯀꯜꯁꯤꯗꯤ ꯌꯦꯡꯉꯣ ꯁꯥꯏꯀꯜꯗꯣ ꯅꯥꯟꯅ ꯆꯥꯝꯊꯣꯛꯑꯦ
ꯎꯝ
ꯁꯀꯩꯅꯅ ꯃꯥꯅ ꯆꯥꯊꯣꯛꯄꯗꯦꯀꯣ ꯑꯩ ꯅꯥꯟ ꯆꯥꯊꯣꯛꯑꯦ
ꯅꯪꯒꯤ ꯀꯃꯤꯁꯟ ꯈꯔꯐꯥꯎ ꯄꯤꯗ꯭ꯔꯥ ꯍꯥꯏꯁꯦ
ꯈꯥꯔꯦ ꯀꯃꯤꯁꯅꯣꯗ ꯀꯔꯤꯁꯠ ꯂꯩꯇꯦ
ꯅ ꯅꯣ ꯀꯃꯤꯁꯟ
ꯃꯉꯣꯟꯗꯩ ꯑꯗꯨꯝ ꯀ ꯂꯤꯁꯤꯡ ꯑꯅꯤ ꯄꯨꯨꯁꯤꯡ ꯂꯣꯏꯔꯦ
ꯑꯅꯤ ꯂꯧꯋꯦꯕ ꯃꯥꯟꯗꯩ ꯑꯗꯨꯗ ꯑꯗꯨ ꯁꯤꯡ ꯂꯣꯏꯔꯦꯕ ꯃꯅ ꯀꯃꯤꯁꯟ ꯅꯠꯇꯕꯤ ꯁꯤꯡꯅ ꯁꯒ ꯂꯧ ꯂꯥꯛꯇꯧꯔꯤ ꯇꯨꯝ ꯍꯧꯒꯠꯂꯣ ꯍꯥꯏꯔꯦ ꯇꯥꯗꯦ ꯑꯩ ꯑꯗꯨꯝ ꯎꯅꯊꯣꯛ ꯑꯦ
ꯇꯨꯝ ꯍꯧꯗꯣꯛꯑꯦ ꯑꯩꯅ ꯃꯥ ꯍꯧꯒꯠꯂꯣꯁ ꯁꯥꯏꯀꯠ ꯂꯧ ꯂꯥꯛꯇꯣꯔꯦ ꯍꯥꯏꯔꯦ ꯎꯝ ꯎꯝ ꯇꯧꯂꯩꯔꯦ ꯑꯗꯣ ꯑꯩ ꯑꯣꯏꯅ ꯎꯅꯊꯣꯛꯑꯦ ꯈꯣꯡ ꯊꯣꯛꯑꯒ
ꯇꯧꯕꯅꯦ ꯃꯥꯒꯤ
ꯑꯗꯩ ꯋꯥꯔꯤ ꯋꯥꯇꯥꯏ ꯇꯧꯔꯦ ꯁꯀꯟꯗꯣ ꯅꯨꯡꯁꯤꯠ ꯌꯥꯎꯗ꯭ꯔꯕ ꯅꯨꯡꯁꯤꯠꯇꯣ ꯍꯥꯟꯕ ꯆꯠꯃꯤꯟꯅꯔꯦ ꯑꯩꯒ ꯑꯗꯩꯗꯤ ꯁꯥꯏꯀꯟꯗꯣ ꯍꯜꯂꯦ ꯄꯩꯁꯥꯗꯤ ꯉꯥꯡꯅꯔꯦ ꯃꯥꯁꯦ ꯂꯤꯁꯤꯡ ꯃꯔꯤ ꯄꯤꯒꯦꯁꯤꯅꯦꯕ ꯃꯥ ꯍꯥꯏꯁꯦ
ꯅꯪꯅ ꯑꯩ ꯃꯔꯤꯗꯤ ꯁꯨꯡꯌꯥ ꯌꯥꯔꯣꯏ ꯁꯤꯅꯦꯕ
ꯃꯔꯤꯗꯨꯗꯤ ꯃꯤ ꯚꯔꯤꯗ ꯂꯩꯁꯤꯅꯦꯕ ꯍꯥꯏꯁꯦ ꯃꯤ ꯃꯔꯤꯒ ꯆꯅꯤꯄꯤꯒꯦ ꯍꯥꯏꯕꯥ ꯃꯌꯥꯝ ꯂꯩ ꯑꯦ ꯃꯔꯤ ꯆꯥꯝꯃꯉꯥꯗꯗꯤ ꯅꯇꯦ ꯃꯔꯤꯒ ꯈꯔꯗ ꯌꯣꯟꯈꯤꯕ ꯑꯗꯣ ꯃꯔꯤ ꯆꯥꯝꯃꯉꯥꯕꯨꯗꯤ ꯌꯧꯔꯝꯃꯣꯏ ꯍꯥꯏꯗꯤ ꯑꯗꯨ ꯑꯣꯏ ꯇꯔꯁꯨ ꯁꯀꯟꯗꯨ ꯀꯨꯏꯔꯦꯗꯅ ꯂꯩꯕ
ꯌꯥꯔꯦ
ꯌꯥꯏꯑꯕ ꯑꯗꯨꯝ ꯑꯗꯨ ꯑꯗꯩꯗꯤ ꯌꯥꯔꯣꯏ ꯑꯗꯨꯏ ꯄꯣꯠꯇꯨꯗꯤ ꯍꯥꯏꯅ ꯍꯥꯏꯔꯦ ꯅꯨꯄꯥꯗꯨꯁꯨ ꯊꯕꯛ ꯇꯧꯕ ꯃꯥꯜꯂꯦ ꯃꯥꯗꯣ ꯑꯗꯣ ꯃꯥꯗꯣ ꯊꯕꯛ ꯇꯧꯕ ꯑꯩ ꯁꯨꯝ ꯁꯦꯀꯟ ꯑꯃ ꯗꯔꯀꯥꯔ ꯇꯥꯕꯣꯏꯅꯦ ꯈꯣꯠꯄꯩꯅꯦꯅ ꯁꯦꯀꯟ ꯑꯣꯏꯅ ꯆꯠꯂꯛꯑꯦ ꯃꯥꯗꯣ ꯊꯕꯛꯇꯣ ꯃꯥ ꯁꯦꯀꯟ ꯁꯀꯜ ꯊꯧꯋꯏ ꯈꯣꯠꯂꯤ ꯌꯥꯝ ꯍꯥꯂꯦ ꯁꯦꯀꯟ ꯅꯥꯥꯡ ꯊꯧ ꯆꯠꯂꯤ ꯈꯣꯠꯂꯤ ꯑꯗꯨ
ꯀꯦꯟꯗꯤꯗꯧꯅ ꯊꯧꯗꯥ ꯌꯥꯝ ꯇꯧꯕ ꯄꯥꯝꯃꯤ ꯑꯣꯏꯔꯝꯅꯤ ꯑꯗꯨꯁꯨ
ꯈꯪꯗꯦ ꯑꯗꯩꯗꯤ ꯍꯧꯖꯤꯐꯥꯎ ꯑꯩ ꯏꯁꯇꯦꯠꯇ ꯆꯝ ꯁꯤꯟ ꯇꯧꯔ ꯂꯩꯅꯦ ꯅꯨꯕꯥꯅ ꯑꯗꯩꯗꯤ ꯏꯁ ꯌꯥꯝ ꯅꯨꯡꯉꯥꯏꯔꯦ ꯈꯣꯠꯂꯦ ꯀꯥꯏꯔꯀꯣ ꯑꯗꯩꯗꯤ ꯑꯩꯅ ꯑꯩꯅꯕꯨꯗꯤ ꯈꯔ ꯍꯥꯏꯔꯦ ꯅꯪ ꯁꯦꯀꯟꯁꯤꯗ ꯆꯠꯈ꯭ꯔꯣ ꯊꯧꯈ꯭ꯔꯣ ꯍꯣꯔꯦꯟ ꯅꯨꯡꯉꯥꯏꯇꯗꯤ ꯍꯥꯏꯔꯛꯑꯣ ꯈꯣꯠꯂꯣ ꯅꯉꯥꯏꯔꯦ ꯍꯥꯏꯔꯛ ꯀꯔꯤ ꯀꯔꯤ ꯄ꯭ꯔꯣꯕ꯭ꯂꯦꯝ ꯂꯩꯔꯗꯤ ꯍꯥꯏꯔꯣ ꯈꯣꯠꯂꯣ ꯑꯗꯨ ꯃꯥꯗꯣꯥ ꯃꯌꯨꯝ ꯌꯧꯔ ꯖꯥꯠꯅꯦ ꯚꯥꯏ ꯁꯥꯏꯀꯟꯁꯦ ꯀꯔꯤꯝ ꯇꯧꯗ꯭ꯔꯦ ꯈꯣꯠꯇ꯭ꯔꯦ ꯁꯥꯏꯀꯟꯁ ꯌꯥꯝ ꯅꯨꯡꯉꯥꯏꯔꯦ ꯌꯥꯝ ꯍꯔꯥꯎꯔꯦ ꯄꯦꯜꯂꯦ ꯁꯤꯅꯦ ꯃꯥ ꯍꯥꯏꯁꯦ
ꯅꯪꯅ ꯌꯣꯟꯕꯩꯅꯤꯀꯣ ꯄꯦꯜꯂꯤꯗꯣ ꯀꯦꯅꯤꯅ ꯌꯣꯜꯂꯝꯃꯅꯤ ꯀꯝꯄ꯭ꯂꯦꯟ ꯂꯥꯛꯀꯅꯤ
ꯀꯔꯥꯏꯗ ꯁꯦꯀꯟꯗꯣ ꯈꯨꯃꯣꯠꯇꯨꯗꯤ ꯂꯣꯏꯔꯦꯅꯦ ꯁꯨꯡ ꯃꯣꯠꯄꯕꯨ ꯐꯖꯅ ꯃꯣꯠꯂ ꯂꯩꯔꯝꯃꯦ ꯁꯨꯡꯁꯦꯡ ꯁꯦꯡꯗꯦ
ꯑꯗꯨꯐꯥꯎ ꯆꯌꯥꯝꯕꯤꯌꯨ ꯅꯠꯇꯦ
ꯑꯗ ꯁꯪꯗꯦ ꯑꯩꯅ ꯑꯌꯨꯛꯇꯣ ꯍꯧꯒꯠꯂ ꯆꯥꯔꯃꯤꯅꯦꯃꯦ ꯐꯖꯅ ꯆꯥꯝꯃꯦ ꯇꯛꯊꯣꯛꯑꯦ ꯈꯣꯠꯇꯣꯛꯑꯦ ꯇꯧꯔꯒ ꯑꯗꯩꯗꯤ
ꯐ꯭ꯔꯤꯠ ꯐꯔꯤꯠ ꯂꯪꯍꯟꯕꯗꯩꯗꯤ ꯃꯤꯅ ꯍꯦꯛ ꯎꯕꯗ ꯃꯁꯥ ꯈꯔ ꯅꯥꯜꯂꯒꯅ ꯍꯦꯛ ꯄꯥꯝꯃꯤꯗꯅ
ꯍꯣꯏ
ꯃꯃꯜ ꯐꯅ ꯇꯥꯡꯉꯦ ꯍꯥꯏꯔꯁꯨ ꯄꯨꯡ ꯃꯣꯟ ꯃꯣꯠꯈꯩ ꯂꯩꯔꯝꯃꯗꯤ ꯀꯅꯥꯅꯥ ꯄꯤꯅꯤꯡꯗꯕ
ꯍꯣꯏ ꯒꯤꯒꯌꯔ ꯁꯦꯀꯟꯅꯤꯅ ꯑꯃꯨꯛ ꯑꯗꯨꯝ ꯍꯥꯏꯗꯤ ꯍꯟꯕꯨꯗꯤ ꯍꯜꯂꯤꯕ ꯍꯥꯏꯇꯥꯔꯦ ꯄꯣꯠꯇꯣ ꯄꯥꯛ ꯊꯣꯡꯅꯗꯕꯥꯅꯤꯅ ꯑꯗꯨꯏ ꯇꯥꯔ꯭ꯁꯨ ꯃꯃꯜ ꯗꯨꯗ ꯗꯤ ꯍꯥꯏꯗꯤ ꯌꯥꯔꯦ ꯌꯣꯟꯒꯤ ꯄꯣꯠꯁ
ꯌꯥꯔꯦ ꯌꯥꯝꯝ ꯊꯤ ꯅ ꯑꯗꯨꯗꯤ ꯏꯁ ꯅꯪꯅꯕꯨ ꯍꯥꯏꯖꯤꯟꯕꯗ ꯆꯍꯨꯝꯗꯑꯩ ꯍꯦꯟꯄꯤꯔꯝꯗꯦ ꯍꯥꯏꯔꯕꯧꯗ ꯑꯗꯨꯝ ꯌꯥꯏ
ꯑꯗꯨꯏꯗꯤ ꯂꯧꯔ ꯄꯨꯔꯥ ꯍꯔꯥꯎ ꯍꯔꯥꯎ ꯆꯠꯈꯔꯦ
ꯂꯣꯏꯅ ꯍꯔꯥꯎꯔꯨꯔꯦꯕꯥ ꯁꯖꯤꯟꯕ
ꯑꯅꯤꯃꯛ ꯁꯥꯏꯠ ꯑꯅꯤꯃꯛ ꯍꯔꯥꯎꯔꯦ
ꯑ
ꯑꯁ ꯑꯩ ꯐꯣꯟꯗꯗꯤ ꯑꯩ ꯐꯣꯟꯗꯗꯤ ꯑꯩ ꯐꯣꯟ ꯅꯍꯥꯟꯒꯤꯠꯅꯗꯤ ꯍꯪꯉꯛꯑꯝꯕꯅꯤ
ꯄꯌꯦ ꯅ ꯆ
ꯒꯤꯅꯍ ꯃꯅꯦ ꯐꯣꯟꯅ ꯌꯣꯟꯉꯦꯔꯥ ꯌꯣꯟꯗ꯭ꯔꯗꯤ ꯑꯩ ꯂꯤꯁꯤꯡ ꯒꯟꯊꯥ ꯄꯤꯔꯑꯒꯦ ꯃꯤ ꯑꯉꯥꯡ ꯁ꯭ꯋꯥꯏꯗ ꯂꯧꯒꯦ ꯍꯥꯏꯅ ꯑꯩꯅ ꯌꯣꯟ ꯒꯤꯠꯅ
ꯑꯣ
ꯃꯣꯏ ꯃꯅꯥꯛꯇ ꯑꯉꯥꯡ ꯑꯄꯪꯕ ꯈꯔ ꯂꯩꯔꯖꯥꯠꯅꯤ
ꯌꯥ
ꯑꯞ ꯐꯣꯟꯗꯣ ꯊꯥꯔꯇꯤꯟꯗꯣ ꯂꯨꯄꯥ ꯂꯤꯁꯤꯡ ꯀꯌꯥꯗꯅꯣ ꯂꯧꯔꯔꯤꯌꯦ ꯀꯨꯟꯊ꯭ꯔꯥ ꯀꯌꯥꯗꯅ ꯂꯩꯌꯦꯌꯦ ꯕꯦꯇ꯭ꯔꯤ ꯍꯟ ꯑꯩꯠꯇꯤ ꯐꯥꯏꯚꯇꯨꯗ
ꯑꯣ
ꯑꯗꯨꯗꯩ ꯑꯩꯗꯨ ꯁꯚꯦꯟꯇꯤ ꯅꯥꯏꯟꯅꯟꯅꯦꯕ ꯑꯩ ꯁꯚꯦꯟꯇꯤ ꯅꯥꯏꯟ ꯑꯣꯏꯁꯨ ꯀꯩꯅꯣ ꯇꯧꯗꯦ ꯂꯤꯁꯤꯡ ꯀꯨꯟꯊ꯭ꯔꯥ ꯄꯤꯔꯛꯑꯒꯦ ꯑꯍꯦꯟꯕꯗꯣ ꯑꯩ ꯂꯧꯔꯒꯦꯅ ꯑꯩꯅ ꯑꯁ ꯐꯣꯟ ꯌꯣꯟꯒ꯭ꯔꯦꯗ ꯚꯥꯏ ꯀꯨꯏꯔꯦꯅ ꯍꯥꯏꯕ ꯑꯩꯅ ꯌꯣꯟꯒꯦ ꯑꯗꯨꯗꯤ ꯀꯩꯅꯣꯗꯅꯦꯕ ꯀꯨꯟꯃꯔꯤꯗꯅꯦꯕ
ꯑꯣ
ꯑꯩꯁꯨ ꯄꯩꯁꯥꯗꯣ ꯈꯪꯗꯦ ꯑꯗꯨꯝ ꯀꯥꯟꯗ ꯀꯩ ꯍꯥꯏꯅꯤ ꯆꯤꯟꯕ ꯆꯤꯟꯗꯕ ꯇ‌ꯣꯛꯈꯔ ꯑꯩ ꯌꯥꯝ ꯌꯣꯟꯅꯤꯡꯈꯤꯕ ꯍꯥꯏꯇꯥꯔꯦ
ꯄ ꯄꯪꯉꯤꯅꯦ ꯑꯗꯨꯗꯤ
ꯄꯪꯉꯤ ꯄꯪꯉꯤ ꯍꯧꯖꯤꯛ ꯐꯣꯟ ꯀꯔꯕꯔ ꯈꯔ ꯇꯧ ꯌꯥꯏꯅꯤ
ꯌꯥꯔꯦ ꯌꯥꯔꯦ ꯃꯇꯝꯁꯦ ꯇꯥꯁꯜꯂꯦ ꯎꯝ ꯊꯝꯃꯣ